ꯇꯧꯅꯕ ꯍꯣꯠꯅꯕꯗ ꯑꯩꯗꯤ ꯆꯍꯤ ꯆꯨꯞꯄꯃ ꯃꯥꯡꯉꯦ
ꯄꯨꯟꯁꯤ ꯇꯡꯈꯥꯏ ꯑꯃ ꯃꯥꯡꯒ꯭ꯔꯦꯅꯦ
ꯍꯣꯏ ꯍꯣꯏ ꯑꯩ ꯁꯤꯗꯣꯔꯦ ꯍꯅꯨꯔꯦ
ꯑꯩ ꯑꯈꯣꯏꯆꯦꯅ ꯀꯃꯥꯏ ꯇꯧꯕꯅꯣ ꯈꯣꯠꯄꯅꯣꯅ ꯍꯪꯉꯛꯑꯦ ꯏꯒꯅꯧꯒꯤꯗꯣ
ꯀꯔꯤ ꯏꯒꯅꯧꯅꯣ ꯍꯅꯨꯔꯕꯤ ꯅꯪꯅ ꯏꯅꯧ ꯀꯥꯏꯅ
ꯃꯥ ꯄꯩꯁꯥꯗꯣ ꯀꯌꯥ ꯆꯪꯗꯣꯏ ꯈꯣꯠꯇꯣꯏꯅꯣ ꯍꯪꯉꯛꯎꯔꯥ ꯑꯩꯅ ꯍꯥꯏꯐꯦꯠ ꯍꯪꯉꯛꯑꯣꯅ ꯍꯥꯏꯒꯔꯦ
ꯅꯣꯍꯥꯟꯅ ꯒ꯭ꯔꯦꯖꯨꯌꯦꯁꯟ ꯂꯣꯏꯕꯒ ꯇꯧꯒꯗꯕ ꯄꯣꯠꯇꯨꯗ
ꯇꯜꯂꯖꯤꯔ ꯈꯪꯗꯦ
ꯑ ꯍꯅꯨꯔꯕꯤ ꯅꯪꯅ ꯂꯥꯢꯔꯤꯛ ꯇꯝꯕꯀꯥꯢ ꯆꯂꯨ ꯀꯥꯏꯖꯗ꯭ꯔꯥ ꯃꯤ ꯃꯃꯥꯡꯗ ꯍꯍ
ꯑꯇꯥꯕ ꯃꯤꯅ ꯑꯩꯖꯦ ꯆꯍꯤ ꯌꯥꯡꯈꯩꯒ ꯁꯨꯔꯕ ꯃꯥꯜꯂꯅꯤꯃꯤ
ꯑꯗꯒꯤ ꯁꯣꯝꯗ ꯕꯦꯡꯒꯤ ꯊꯕꯛ ꯇꯧꯗꯨꯏ ꯉꯥꯏꯔ ꯂꯩꯔꯕ ꯅꯪꯅ ꯑꯃꯨꯛ ꯀꯔꯂꯦꯁ ꯇꯝꯃ ꯀꯩꯗꯧꯒꯦ ꯍꯥꯏꯅꯣ
ꯀꯅꯥꯗꯩ ꯕꯦꯡꯛꯀꯤ ꯊꯕꯛ ꯃꯤꯅꯥꯏ ꯑꯣꯏꯔꯤꯕ ꯑꯩꯉꯣꯟꯗ
ꯅꯣꯒ꯭ꯔꯥꯐꯤ ꯑꯣꯢꯟ ꯇꯝꯃꯨ ꯇꯦꯅꯣꯒ꯭ꯔꯥꯐꯤ ꯑꯣꯏꯟ ꯇꯝꯃꯣ
ꯑꯩꯒꯤ ꯏꯍꯩꯁꯤꯗ
ꯍꯣꯢ
ꯎꯝꯝ
ꯅꯪꯗꯤ ꯑꯗꯨꯝ ꯍꯩꯔꯗꯨꯗꯤ ꯍꯥꯟꯗꯒꯤ
ꯅꯪ ꯑꯣꯢ ꯇꯝꯃꯣ ꯁ꯭ꯇꯦꯅꯣꯗꯣ
ꯇꯝꯃꯣꯏ ꯑꯩꯗꯤ ꯊꯕꯛ ꯐꯥꯎꯔꯦ
ꯅꯪ ꯇꯝꯃꯣ ꯅꯪ ꯇꯝꯃꯒ ꯑꯩ ꯌꯥꯎꯒꯦ ꯇꯧꯔꯒ ꯅꯪꯅ ꯀꯩꯅꯣ ꯑꯩꯉꯣꯟ ꯇꯝꯃꯣꯗꯤ
ꯀꯩ ꯊꯕꯛ
ꯑꯣꯇꯣ ꯗꯥꯢ
ꯑꯩ ꯊꯕꯛ ꯐꯥꯎꯔꯦ ꯑꯩ ꯍꯥꯢꯗꯣꯛꯇꯝꯅꯦ ꯑꯩ
ꯑꯩꯒꯤ ꯊꯕꯛ ꯃꯃꯤꯡꯁꯦ ꯄꯣꯁ ꯇꯥꯃꯟꯗꯅ ꯀꯥꯎꯊꯣꯛꯈ꯭ꯔꯦꯅꯦ
ꯗꯣꯃꯦꯁꯇꯤꯛ ꯍꯦꯜꯄ꯭ꯔ
ꯗꯣꯃꯦꯁꯇꯤꯛ ꯍꯦꯜꯄ꯭ꯔ ꯍꯥꯢꯁꯦ ꯀꯃꯥꯢ ꯇꯧꯕ ꯊꯕꯛꯅꯣ ꯍꯥ ꯍꯥꯂꯣ ꯍꯜꯂꯣ ꯕꯌꯥ ꯅꯪ ꯃꯩ ꯑꯃꯨꯛ ꯃꯨꯠꯈ꯭ꯔꯕꯔꯥ ꯃꯨꯠꯈ꯭ꯔꯦ ꯃꯨꯠꯈ꯭ꯔꯦ ꯂꯋꯥꯏ ꯂꯝꯗ ꯂꯩꯔꯨꯗꯅ ꯃꯩ ꯃꯨꯠꯈ꯭ꯔꯦ